ꯍꯜꯂꯣ
ꯍꯜꯂꯣ
ꯆꯥꯛ ꯆꯥꯕꯤꯔꯕꯣ
ꯆꯥꯗꯔꯤꯌꯦ
ꯀꯔꯤꯒꯤꯅꯣꯅꯦ
ꯅꯣꯏ ꯆꯥꯔꯕꯣ ꯅꯣꯏꯗꯤ
ꯆꯥꯔꯦ ꯆꯥꯔꯦ
ꯉꯜꯂꯦꯍꯦ ꯀꯔꯤ ꯍꯦꯟꯁꯥꯡ ꯆꯥꯒꯦ
ꯁꯒꯣꯜ ꯍꯋꯥꯏ ꯆꯥ
ꯍꯥ
ꯁꯒꯣꯜ ꯍꯋꯥꯏ ꯆꯥꯏꯌꯦ ꯌꯦꯔꯨꯝ
ꯑꯣ ꯌꯦꯔꯨꯝꯒ
ꯎꯝ ꯈꯪꯕ꯭ꯔꯣ
ꯈꯪꯉꯦꯍꯦ
ꯅꯪ ꯅꯍꯥꯟ ꯐꯣꯇꯣ ꯊꯥꯔꯝꯃ ꯀꯛꯈꯤꯕꯗꯨꯅꯤꯀꯣ
ꯈꯪꯗ꯭ꯔꯦ
ꯈꯪꯗꯕ ꯌꯥꯔꯣꯏꯍꯦ ꯌꯥꯔꯣꯏ ꯑꯩꯗꯤ
ꯍꯥ
ꯈꯡꯗꯕ ꯌꯥꯔꯣꯏ
ꯅꯣꯏ ꯀꯩꯅꯣ ꯑꯗꯨꯝ ꯗꯤ ꯄꯤꯃ ꯀꯩꯅꯣ ꯑꯗꯨꯝ ꯆꯦꯟꯖ ꯇꯧꯋꯦ ꯈꯪꯗꯦꯕ ꯑꯗꯨꯝ
ꯑꯩ ꯗꯤꯕꯤ ꯍꯥꯞꯇꯕꯅꯤꯗ
ꯈꯠꯄꯩꯔ ꯈꯪꯗꯦ
ꯀꯩꯕ
ꯀꯩꯕꯥ ꯍꯧꯖꯤꯛꯀꯤꯗꯣ
ꯅꯪ ꯇꯜꯂꯦꯗ ꯅꯪ ꯀꯥꯎꯒ꯭ꯔ ꯃꯥꯜꯂꯦꯗ ꯅꯪ ꯑꯩ
ꯑꯁ ꯑꯗꯨꯏ ꯀꯩꯅꯣꯗꯤ ꯌꯥꯝ ꯅꯝꯕꯤ ꯈꯪꯗꯦꯕ ꯑꯗꯨꯝ ꯅꯣꯏꯁꯨ ꯀꯥꯎꯔꯝꯅꯤꯅ ꯀꯥꯎꯕꯗꯤ
ꯑꯩꯗꯤ ꯅꯪ ꯀꯥꯎꯕ ꯉꯝꯗꯅ ꯂꯩꯔꯤꯅꯤ
ꯃꯤ ꯑꯁꯨꯛ ꯌꯥꯝꯕꯨ ꯀꯩꯅꯣ ꯇꯧꯔꯒ ꯀꯧꯗ꯭ꯔꯗꯤ ꯑꯩꯕꯨ
ꯅꯪ ꯑꯩ ꯅꯤꯡꯁꯤꯡꯒꯗꯕꯅꯦ ꯑꯗꯨꯏꯁꯨ
ꯍꯥ
ꯑꯩꯗꯤ ꯅꯤꯡꯁꯤꯡꯒꯗꯕꯅꯤ ꯀꯩꯅꯣ
ꯑꯗꯨꯅꯤ ꯅꯪꯁꯦ ꯉꯈꯣꯏ ꯑꯩ ꯈꯟꯈꯤꯒꯦ
ꯏꯕꯥꯅꯤ ꯑ ꯑꯩꯁꯦ ꯀꯔꯤ
ꯍꯣꯁꯇꯦꯜꯗ ꯂꯩꯕꯗꯨꯔꯣ
ꯅꯠꯇꯦ ꯅꯠꯇꯦ
ꯑꯗꯨ ꯃꯩꯇꯩꯔꯣ
ꯃꯥꯅꯦ
ꯑꯣ
ꯀꯥꯎꯔꯕ
ꯈꯪꯉꯦ ꯈꯪꯉꯦ ꯈꯪꯉꯦ
ꯏꯕꯥꯅꯤꯗꯤ ꯑꯃꯠꯇꯅꯦ ꯍꯥꯏꯔꯝꯕ ꯀꯥꯎꯔꯕꯕꯨ ꯇꯜꯂꯦ ꯑꯣꯛ ꯆꯥꯁꯦ ꯍꯥꯏꯔ ꯍꯥꯏꯅꯔꯝꯃꯒ ꯅꯪ ꯂꯣꯏ ꯀꯥꯎꯔꯝ ꯃꯥꯜꯂꯦ
ꯑꯦꯁ ꯑꯗꯨꯔꯣ
ꯇꯜꯂꯦ ꯇꯜꯂꯦ ꯅꯪ ꯇꯜꯂꯦ ꯅꯪ ꯑꯩ ꯀꯥꯎꯋꯦ ꯅꯪ
ꯀꯩꯅꯣꯗ ꯗꯤꯄꯤ ꯍꯥꯞꯇꯦ ꯀꯥꯏꯅ
ꯑꯩꯒꯤ ꯍꯥꯞꯇꯕꯅꯤꯍꯦ
ꯍꯧꯖꯤꯛ ꯍꯥꯞꯄꯗꯨꯗꯤ ꯑꯩ ꯎꯏ ꯀꯩꯅꯣ ꯄꯤꯡ ꯀꯂꯔ
ꯑꯣ ꯑꯣ ꯆꯨꯝꯃꯤ ꯆꯨꯝꯃꯤ ꯑꯩ ꯅꯪ ꯅꯝꯕꯔ ꯁꯦꯞ ꯇꯧꯕꯅꯦ ꯑꯗꯨꯏꯅꯦ
ꯑꯦ ꯑꯦ ꯍꯥ
ꯅꯪ ꯅꯝꯕꯔ ꯁꯦꯞ ꯇꯧꯕꯅꯦꯕ ꯑꯗꯨꯏꯅꯦꯕ
ꯏꯁ ꯀꯃꯥꯏꯅ ꯁꯦꯞꯇꯧꯔꯤꯕ ꯃꯤꯡꯗꯤ
ꯍꯥꯏꯔꯛꯑꯣ ꯍꯥꯏꯔ ꯃꯔꯤꯌꯥ ꯑꯩꯌꯣ ꯈꯪꯉꯦ ꯅꯪ ꯅꯁꯥꯟꯅ ꯍꯥꯏꯔꯒ ꯀꯩꯅꯣꯅꯦ
ꯎꯞ ꯅꯠꯇꯦ ꯈꯪꯉꯦ ꯍꯥꯏꯕꯗꯤ
ꯀꯩꯗꯧꯔꯕ ꯇꯜꯂꯦꯗ ꯅꯪ ꯑꯩ ꯂꯣꯏ ꯀꯥꯎꯔ ꯃꯥꯜꯂꯦꯉꯣ
ꯀꯧꯗꯦꯗ ꯂꯣꯏꯅ ꯅꯤꯡꯁꯤꯡꯉ ꯍꯧꯖꯤꯛꯇꯤ
ꯇꯂꯔꯦ ꯅꯪ ꯑꯩ ꯅꯪ ꯑꯩ ꯑꯩꯒ ꯑꯝꯇ ꯃꯤꯁ ꯇꯧꯗ꯭ꯔ ꯃꯥꯜꯂꯦ ꯅꯪ ꯀꯩꯝꯇ ꯍꯥꯏꯔꯛꯇ
ꯑꯁ ꯇꯧꯔꯦ ꯅꯪ ꯀꯩꯝꯇ ꯍꯥꯏꯔꯛꯇꯕ ꯑꯩꯁꯨ ꯋꯥꯅ ꯉꯥꯏꯔꯤꯅꯦ ꯀꯩꯅꯣ ꯫
ꯌꯥꯔꯦ ꯅꯪ ꯑꯩꯅ ꯑꯩꯉꯣꯟꯗ ꯀꯔꯤꯝ ꯍꯥꯏꯔꯛꯇꯕꯅꯦꯕꯅꯪ ꯈꯪꯉꯦ ꯅꯪ
ꯏꯁ ꯅꯪ ꯅꯨꯄꯤꯌꯥ ꯇꯧꯕ ꯅꯨꯄꯤꯌꯥ ꯇꯧꯕꯒꯤ ꯋꯥꯔꯤꯁꯨ ꯃꯥꯕꯤ ꯅꯠꯇ꯭ꯔꯥ
ꯅꯪꯅ ꯅꯨꯄꯥ ꯑꯇꯣꯞꯄꯒ ꯁꯥꯟꯅ ꯂꯩꯔꯒ ꯅꯪ ꯑꯩꯉꯣꯟꯗ ꯇꯥꯏꯅꯩ ꯅꯪ
ꯅꯪꯁꯨꯅ ꯄꯌꯥꯇꯕꯕꯨꯒꯁꯅ ꯑꯞꯗꯣꯗꯦ ꯑꯩ ꯊꯟꯗ ꯅꯠꯇꯦ ꯏ ꯏ ꯏ
ꯁꯥꯟꯗꯦꯗ ꯑꯩ ꯅꯪ ꯈꯛꯇꯅꯤ ꯅꯪꯅ ꯂꯣꯏꯔ
ꯑꯁꯤ ꯀꯣꯏ ꯗ꯭ꯔꯤꯝ ꯌꯥꯌꯥꯔꯗꯤ ꯀꯣꯏ ꯂꯣꯏꯅꯤ ꯍꯥꯏꯗꯣꯛꯑ ꯅꯪꯛ ꯊꯪꯗꯧꯅꯤ
ꯍꯥꯏꯅꯒꯗꯕꯅꯤ ꯑꯩ ꯎꯠꯀꯦꯕꯨ ꯌꯥꯗꯗꯧꯕꯅꯤꯅꯤ
ꯗꯣꯅꯦ
ꯑꯩꯁꯦ ꯎꯠꯀꯦꯅꯦ ꯅꯪ ꯑꯩꯁꯦ ꯌꯥꯝ ꯁꯦꯝꯕ ꯃꯤꯅꯤꯅꯦ ꯅꯪ ꯈꯪꯗ꯭ꯔꯦ ꯅꯪ ꯑꯩ ꯀꯥꯎꯔꯦ ꯅꯪ
ꯀꯅꯥ ꯀꯅꯥ ꯇꯧ ꯅꯪꯂꯝꯕꯣ ꯅꯣꯏ ꯃꯅꯥꯅ ꯅꯪ ꯊꯣꯡꯕ ꯌꯥꯗ꯭ꯔꯣ
ꯑꯩ ꯁꯥꯟꯅꯕ ꯆꯠꯂꯨꯌꯦ
ꯍꯥ
ꯕꯣꯜ ꯁꯥꯟꯅꯕ ꯆꯠꯂꯨꯏꯌꯦ
ꯆꯅꯥ ꯑꯗꯤ ꯊꯣꯡꯕ ꯀꯥꯟꯗ ꯑꯩꯗꯤ ꯊꯣꯡꯅꯤꯡꯉꯦ ꯑꯃꯨꯛ ꯍꯟꯕ ꯌꯥꯗ꯭ꯔꯣ ꯁꯟꯅꯥꯔꯁꯨ
ꯀꯗꯥꯏꯗꯩꯅꯣꯗ ꯅꯅꯨꯡꯁꯨ
ꯅꯣꯏ ꯅꯣꯏ ꯀꯩꯅꯣ ꯅꯣꯏ ꯅꯃꯥ ꯅꯃꯥ ꯋꯥꯍꯜꯂꯤꯁꯦ ꯑꯦ
ꯑꯦ ꯀꯩꯅꯣꯅꯦ ꯅꯪ ꯂꯥꯛꯑꯒ ꯊꯣꯡꯒꯗꯕꯅꯤꯅꯦ ꯅꯪ ꯑꯗꯨꯒ
ꯄꯤꯁ ꯑꯗꯨ ꯅꯪꯁꯦ ꯑꯩꯕꯨ ꯃꯤ ꯅꯥꯏ ꯑꯣꯏꯅ ꯄꯨꯔꯛꯑꯒꯦ ꯍꯥꯏꯔꯣ
ꯑ ꯑꯗꯨꯏ ꯅꯠꯇꯦ ꯅꯪ ꯑꯩꯈꯣꯏ ꯂꯩ
ꯅꯪ ꯅꯪ ꯅꯪ ꯊꯕꯛ ꯁꯨꯍꯜꯂꯣꯏ ꯑꯩ ꯅꯪ ꯅꯨꯡꯉꯥꯏꯅ ꯊꯝꯕꯤꯗꯣꯏꯅꯦ ꯑꯩ ꯂꯣꯏꯅ ꯇꯧꯗꯣꯏꯅꯦ ꯍꯥꯏꯗ꯭ꯔꯒ
ꯀ
ꯅꯪ ꯂꯥꯛꯕꯗꯣ ꯅꯪ ꯂꯥꯏꯅ ꯇꯧꯅꯤ ꯍꯥꯏ
ꯅꯪꯅ ꯅꯑ ꯅꯪ ꯅꯪꯅ ꯑꯩ ꯊꯥꯛꯀꯦ ꯍꯥꯏꯔꯣ ꯑꯩꯁꯦ ꯑꯗꯨꯗꯤ
ꯑꯦ ꯅꯪ ꯑꯣꯏꯅ ꯇꯧ ꯅꯪ ꯑꯣꯏꯅ ꯇꯧꯒꯗꯧꯅꯦ ꯅꯣꯏꯅ ꯃꯥ ꯃꯣꯏ ꯑꯃ ꯑꯩꯈꯣꯏ ꯑꯩ ꯍꯥꯏꯒꯦꯕꯀꯣ
ꯎꯝ ꯍꯥꯏꯌꯨ
ꯅꯣꯏ ꯅꯣꯏ ꯃꯃꯥꯈꯣꯏ ꯃꯃꯥꯡꯗꯅꯦ ꯑꯩꯅ ꯇꯧꯕ ꯁꯥꯕ ꯀꯣ
ꯎꯝ ꯎꯝ
ꯃꯣꯏꯗ ꯍꯇꯤꯀꯟꯗ ꯃꯣꯏꯅ ꯍꯩꯇꯤꯀꯥꯟ ꯜ ꯇꯧꯕ
ꯑꯁ ꯌꯥꯔꯣꯏꯗ ꯑꯗꯨꯗꯤ ꯁ ꯁꯨꯡꯌꯥ ꯌꯥꯔꯣꯏꯗ ꯑꯩ ꯌꯥꯅꯤꯡꯗꯦ ꯑꯗꯨ ꯑꯩ ꯌꯥꯅꯤꯡꯗꯦꯗ
ꯀ꯭ꯌꯨꯠ ꯑꯣꯏꯕꯗꯨꯗꯤ ꯑꯗꯨꯅ
ꯑꯣ ꯑꯩ ꯀ ꯑꯩ ꯀ꯭ꯋꯏꯠꯀ ꯄꯥꯝꯗ꯭ꯔꯦ ꯑꯩ ꯇꯜꯂꯦ ꯎ
ꯑꯗꯨꯗꯤ ꯀꯩ ꯑꯣꯏꯅ ꯄꯥꯝꯕ
ꯑꯩ ꯈꯪꯗꯦꯗ ꯑꯩꯁꯨ ꯒ꯭ꯌꯥꯟ ꯇꯥꯗꯦ ꯑꯗꯨꯗꯣ
ꯅꯪ ꯇꯟꯕꯩꯅꯦ ꯑꯗꯨꯗꯤ
ꯑ ꯃꯟꯅꯅꯥꯗ ꯃꯥꯏ ꯈꯥꯟꯅꯨꯡ ꯃ ꯍꯅ ꯑꯩ ꯂꯥꯟꯅ ꯈꯟꯂꯨꯃꯤ ꯅꯪ ꯇꯜꯜꯂꯤꯦꯅ ꯑꯩꯉꯣꯟꯗ ꯑꯗꯨꯝ ꯂꯥꯟꯅ ꯈꯜꯂꯦ
ꯀꯛꯕꯨꯗꯕꯅ
ꯍꯥ ꯑꯩ ꯀꯄꯒ
ꯍꯥ ꯅꯣꯏ ꯈꯣꯟꯖꯗ ꯑꯗꯨꯝ ꯇꯥꯕ ꯍꯧꯈꯤꯕ ꯅꯪ ꯀꯥꯞꯈꯤꯗ꯭ꯔꯥ ꯍꯥꯏꯅ ꯈꯟꯕ
ꯑꯩ ꯑꯩ ꯀꯞꯄꯛꯑꯒ ꯅꯪ ꯅꯨꯡꯉꯥꯏꯒꯗ꯭ꯔꯅ ꯑꯩꯒꯤ ꯀꯞꯄꯛꯑꯒꯦ ꯅꯪ ꯅꯨꯡꯉꯥꯏꯒꯗ꯭ꯔ
ꯑꯩ ꯑꯥꯏ ꯁꯤꯔꯣ ꯑꯌ
ꯑꯩ ꯁꯤ ꯔꯣꯗꯥꯥ
ꯍ ꯁꯤ ꯆꯠꯂꯣꯁꯤ ꯅ ꯆꯤꯗꯤ ꯀꯩꯅꯣ ꯆꯥꯕ꯭ꯔꯥ ꯁꯥꯒꯨꯝꯕ ꯆꯥꯕ꯭ꯔꯥ
ꯆꯥꯗꯦꯗ ꯆꯥꯕ ꯌꯥꯗꯦ
ꯆꯥꯛ ꯑꯣ ꯍꯥꯏꯗꯤ
ꯎ ꯉꯥꯔꯤ ꯆꯥꯕ ꯌꯥꯗꯦ ꯁꯥ ꯉꯥ ꯆꯥꯕ ꯌꯥꯗꯦ ꯎꯝ ꯌꯥꯏꯌꯦ ꯊꯨꯝ ꯌꯥꯎꯗꯗꯤ ꯀꯩꯅꯣꯅꯤ
ꯅꯠꯇꯦ ꯃꯤ ꯈ꯭ꯔꯥꯗꯤ ꯊꯨꯝ ꯆꯥꯗꯕ ꯌꯥꯎꯋꯤꯅ
ꯑꯩꯈꯣꯏꯗꯤ ꯆꯥꯏ ꯊꯨꯝꯗꯤ ꯆꯥꯏ ꯉꯥꯔꯤ ꯉꯥꯔꯤꯒ ꯁꯥ ꯉꯥ ꯆꯥꯕ ꯌꯥꯗꯦ
ꯑꯣ
ꯅꯨꯃꯤꯠꯅꯦ ꯀꯩꯅꯣ ꯁꯣꯔꯥꯠ ꯑꯣꯏꯗ꯭ꯔꯤꯐꯥꯎ ꯆꯥꯕ ꯌꯥꯗꯦ
ꯑꯁ ꯑꯗꯨꯗꯤ ꯑꯩꯗꯤ ꯂꯩꯕ ꯉꯝꯃ
ꯑꯁ ꯀꯔꯤꯩꯅꯣꯅꯦ ꯅꯪ ꯑꯩꯒꯤꯗꯃꯛꯇ ꯑꯗꯨꯐꯥꯎ ꯁꯦꯀ꯭ꯔꯤꯐꯥꯏꯁ ꯇꯧꯕ ꯉꯝꯃꯔꯣꯏꯗ꯭ꯔꯣ
ꯑ ꯌꯥꯏꯗꯕꯦ ꯅꯪꯗꯨꯕꯨꯀꯣ ꯉꯝꯗ꯭ꯔꯁꯨ ꯉꯝꯅꯕ ꯍꯣꯠꯅꯒꯦ ꯅꯪꯒꯤꯗ ꯅꯪꯒꯤ ꯈꯜꯂꯒ ꯅꯪ ꯈꯜꯂꯒ ꯑꯩ ꯉꯝꯅꯕ ꯍꯣꯠꯅꯒꯦꯕ
ꯑꯗꯨꯅꯦ ꯑ ꯅꯪ ꯅꯨꯡꯉꯥꯏꯅ ꯊꯝꯗꯣꯏꯁꯤꯗꯤ ꯅꯪ ꯋꯥꯒꯅꯨ ꯀꯩꯗꯧꯔꯒꯦ ꯅꯪꯕꯨ
ꯑꯗꯨꯗꯤ
ꯅꯣꯏꯒꯤ ꯀꯩꯅꯣ ꯆꯥꯛ ꯍꯧꯖꯤꯛꯐꯥꯎ ꯆꯥꯗ
ꯆꯥꯅꯤꯡꯗꯕꯤ
ꯆꯥꯛ ꯊꯨ ꯃꯔꯔꯕꯥꯎ
ꯑꯣ
ꯒꯥꯔꯤ ꯍꯤꯟꯖꯥꯡ ꯊꯣꯡꯂꯕ
ꯃꯃꯤꯡ ꯈꯪꯗꯦ ꯇꯣꯔꯣꯕꯣꯠ ꯍꯥꯏꯕ꯭ꯔꯥ ꯀꯩꯅꯣꯝꯃ ꯂꯩꯗꯅ ꯑꯗꯨ ꯏꯔꯣꯝꯕꯒ
ꯏꯟꯖꯥꯡ ꯏꯟꯖꯥꯡ ꯑꯅꯤ
ꯍꯥ
ꯏꯟꯖꯥꯡ ꯑꯅꯤ ꯊꯣꯡꯉꯤꯔꯣ
ꯏꯔꯣꯝꯕꯥꯕꯨ ꯑꯣꯏꯅꯟ ꯁꯪꯉꯒ
ꯏꯔꯣꯝꯕꯁꯨ ꯍꯤꯟꯖꯥꯡꯅꯤ ꯀꯩꯅꯣ
ꯃꯤꯔꯤ ꯆꯉꯅ ꯈꯗ
ꯅꯣꯏ ꯀꯩ ꯃꯣꯔꯣꯛ ꯃꯦꯠꯄꯅꯦꯅ ꯈꯜꯂꯤꯔꯥ
ꯑꯗꯨꯨꯝꯁꯥꯏ
ꯑꯩꯈꯣꯏ ꯍꯤꯟꯖꯥꯡꯅꯦꯅ ꯈꯜꯂꯦ ꯑꯗꯨ ꯏꯔꯣꯝꯕꯗꯨ
ꯑꯗꯨꯅꯤ ꯅꯣꯏꯗꯤ ꯀꯣꯏ ꯌꯦꯟꯁꯥꯡꯅꯦꯅ ꯈꯪꯕꯅꯦ
ꯅꯣꯏꯗꯤ ꯌꯥꯝ ꯍꯥꯎꯅ ꯍꯥꯎꯅ ꯆꯥꯕꯅꯤꯅꯦ ꯑꯗꯨꯗꯤ
ꯏꯁ ꯅꯣꯏꯗꯤ ꯍꯦꯟꯗꯗ
ꯅꯅ ꯌꯥꯝ ꯍꯦꯜꯂꯦ ꯀꯥꯟꯗ ꯑ ꯑꯗꯨ
ꯅꯣꯏ ꯅꯣꯏ ꯅꯣꯏꯒꯤ ꯌꯦꯔꯣꯝꯝꯕꯁꯨꯦ ꯌꯥꯝ ꯍꯧꯥꯎꯋꯤꯀꯣ ꯅꯣꯏꯅ ꯁꯦꯝꯕ ꯌꯦꯔꯣꯝꯕꯗꯣ ꯃꯔꯣꯏ ꯌꯥꯝ ꯁꯥꯗꯕꯤꯗ ꯍꯥꯥ
ꯃꯣꯔꯒꯥꯎ ꯑꯗꯨꯝ
ꯍꯜꯂꯣ
ꯇꯥꯏꯌꯦ ꯇꯥꯏꯌꯦ
ꯑꯣ
ꯑꯩꯗꯤ ꯃꯣꯔꯣꯛ ꯑꯃ ꯆꯥꯗꯦ
ꯑꯣ ꯑꯗꯤꯝ ꯆꯏ
ꯃꯣꯔꯣꯛ ꯆꯥꯕꯗꯣ ꯄꯨꯛ ꯆꯈꯥꯎ ꯁꯣꯛꯄꯅꯤꯀꯣ
ꯑꯗꯨꯅꯦ ꯑꯩꯁꯨ ꯇꯧꯅꯦ ꯑꯗꯨ ꯑꯩꯗꯤ ꯌꯥꯝ ꯄꯥꯝꯕꯩ ꯄꯥꯝꯕꯩ ꯑꯗꯨꯝ ꯆꯥꯕꯅꯤꯗ
ꯑꯁ ꯄꯨꯛ ꯅꯥꯕꯗꯣ ꯈꯥꯡꯕ ꯋꯥꯗ꯭ꯔꯣ
ꯑꯣ ꯅꯣꯡꯃꯥꯏꯀꯣ ꯑꯩꯗꯤ ꯁꯤꯔꯒꯦꯔꯥ ꯍꯥꯏꯅ ꯈꯟꯕꯅꯦ
ꯎꯝ
ꯅꯨꯡꯊꯤꯟꯗ ꯁꯤꯡꯖꯨ ꯆꯥꯕꯀꯣ ꯁꯤꯡꯖꯨ ꯌꯥꯝ ꯁꯥꯅ ꯆꯥꯏꯌꯦꯕ ꯑꯩ ꯃꯔꯣꯏ ꯎꯝ ꯑꯗꯨꯒ ꯑꯍꯤꯡꯗꯣ ꯇꯨꯝꯕꯝ ꯉꯝꯗꯕ ꯄꯨꯡ ꯑꯅꯤ ꯑꯃ ꯑꯗꯨꯋꯥꯏꯗ ꯑꯣꯏꯔꯝ ꯑꯩ ꯇꯨꯝꯕ ꯉꯝꯗ꯭ꯔꯦ ꯐꯝꯕꯁꯨ ꯌꯥꯗꯕ
ꯀꯞ ꯊꯣꯛꯎ ꯌꯥꯗ꯭ꯔꯣ
ꯑꯩ ꯐꯝꯕꯁꯨ ꯌꯥꯗꯕ ꯇꯨꯝꯕꯁꯨ ꯌꯥꯗꯕ ꯑꯗꯨ ꯅꯨꯃꯤꯗꯤ ꯑꯩ ꯁꯤꯔꯤꯒꯦꯔ ꯍꯥꯏꯅ ꯈꯟꯕꯅꯦ
ꯀꯩꯗꯧꯕ ꯁꯤꯗꯣꯏꯅꯣ ꯑꯩ ꯑꯩꯅ ꯑꯀꯟꯕ ꯂꯥꯛꯇꯣꯏꯅꯤ ꯀꯩꯗꯧꯔꯒꯦ ꯍꯥꯏꯁꯨ ꯍꯥꯏꯔꯝꯗꯦ ꯑꯩꯉꯣꯟꯗ ꯀꯩꯝ ꯄꯥꯎ ꯑꯝꯇꯁꯨ ꯄꯤꯔꯝꯗꯦ ꯄꯥꯎ ꯑꯇꯁꯨ ꯄꯤꯔꯝꯗꯦ ꯑꯩꯉꯣꯟꯗ
ꯑꯦ ꯑꯩ ꯍꯣꯔꯦꯟ ꯄꯨꯛ ꯑꯩ ꯍꯣꯔꯦꯟ ꯄꯨꯛ ꯅꯥꯅꯦꯅ ꯍꯥꯏꯔ ꯅꯪꯕꯨ ꯍꯥꯏꯔꯛꯑꯣ ꯍꯥꯏꯔꯣ
ꯍꯥꯏꯔꯛꯀꯗꯕꯅꯤ ꯀꯩꯅꯣ ꯑꯗꯨꯗꯤ ꯐꯥꯠ ꯆꯦꯜꯂꯛꯇꯣꯏꯅꯦ ꯑꯩꯅ ꯅꯍꯜꯂꯣꯏꯗꯣꯏꯅꯦ ꯍꯥꯏꯌꯨ
ꯃꯊꯪꯗꯤ ꯍꯥꯏꯕ ꯇꯥꯔꯦ ꯅꯥꯒꯦꯔ ꯅꯥꯔꯣꯏꯔꯗꯤ ꯈꯪꯗꯕ ꯄꯨꯛ ꯅꯥꯅꯦꯅ ꯍꯦꯛꯇ ꯍꯥꯏ ꯅꯪꯕꯨ
ꯑꯁ ꯃꯣꯔꯣꯛ ꯌꯥꯝ ꯆꯥꯕꯗꯨꯀꯣ ꯑꯁ ꯑꯩꯁꯨ ꯅꯍꯥꯜꯋꯥꯏꯀꯣ ꯑꯩꯁꯨ ꯌꯥꯝ ꯆꯥꯔꯝꯃꯦꯕꯀꯣ
ꯑꯣ
ꯑꯁ ꯂꯣꯏꯕꯗꯤ ꯑꯍꯤꯡꯒ ꯇꯨꯝꯕ ꯌꯥꯗꯕꯅꯤꯀꯣ ꯄꯨꯛ ꯁꯧꯒꯠꯂꯕꯥ ꯑꯁ ꯊꯧꯔꯣ ꯊꯧꯔꯣ ꯑꯣꯂ ꯈꯥꯡꯉꯦ ꯑꯩꯁꯨ
ꯑꯣ ꯅꯩ ꯈꯣꯟꯖꯦꯜ ꯇꯥꯕꯗ ꯌꯥꯝ ꯑꯉꯥꯡ ꯑꯉꯥꯡ ꯃꯆꯥ ꯃꯥꯜꯂꯦ
ꯑꯍꯣꯏ ꯑꯉꯥꯡꯕꯨꯗꯤ ꯃꯥꯜꯂꯦ ꯈꯣꯟꯖꯦꯜꯗꯣ ꯑꯗꯨ ꯆꯍꯤ ꯆꯍꯤ ꯆꯍꯤ ꯗꯤ ꯑꯩꯅ ꯍꯟꯗꯦ ꯅꯉꯣꯟꯗꯒꯤ
ꯀꯌꯥ ꯅꯪ ꯀꯌꯥꯅꯣ
ꯀꯥꯎꯔꯕ ꯑꯩ ꯂꯣꯏ ꯍꯥꯏꯅꯈ꯭ꯔꯕꯅ ꯍꯥꯟꯅ ꯍꯥꯏꯅꯈ꯭ꯔꯕꯅꯤ
ꯑꯗꯨꯣꯝ ꯑꯥ ꯑꯗꯨꯅꯦ ꯆꯍꯤꯗꯤ ꯑꯗꯨꯝ ꯌꯥꯝꯃꯦꯕꯀꯣ ꯑꯗꯨ ꯈꯣꯟꯖꯦꯜ ꯇꯥꯕꯗ ꯇ꯭ꯋꯦꯟꯇꯤ ꯇ꯭ꯋꯦꯟꯇꯤ ꯋꯥꯟ
ꯎꯝ ꯐꯠꯇ꯭ꯔꯣ
ꯑꯗꯨꯒꯨꯝꯕ ꯄꯥꯈꯪ ꯃꯆꯥ ꯃꯜꯂꯦꯕ ꯈꯣꯟꯖꯦꯜ ꯇꯥꯕꯗ
ꯐꯠꯇ꯭ꯔꯣ
ꯍꯥ
ꯐꯠꯇꯔꯣ ꯑꯉꯥꯡ ꯃꯥꯟꯕꯁꯤꯅ ꯈꯣꯟꯖꯦꯜꯗ ꯅꯪ ꯑꯍꯟ ꯄꯥꯝꯕ꯭ꯔꯣ ꯅꯩꯅ ꯍꯅꯨꯕ ꯌꯥꯝ ꯄꯥꯝꯕ꯭ꯔꯣ ꯍꯅꯨꯕ ꯌꯥꯝ ꯄꯥꯝꯕꯣ ꯆꯥꯛꯀ ꯂꯥꯝꯗ꯭ꯔꯤꯕꯣ ꯅꯪ
ꯂꯝꯗꯤꯌꯦ
ꯑꯝ
ꯅꯪ ꯅꯪ ꯈꯣꯟꯖꯦꯜ ꯇꯥꯗꯕꯤ ꯆꯥꯕ ꯉꯝꯗꯕ ꯑꯗꯨꯒꯤ ꯉꯁꯥꯏꯗꯤ ꯉꯥꯏꯔꯤꯅꯦ
ꯍꯣꯏꯗ ꯅꯪ ꯄꯩꯁꯥꯁꯨ ꯐꯅꯌꯥꯝ ꯇꯥꯜꯂꯦ ꯅꯪꯗꯤ ꯀꯥꯏ ꯆꯥꯛꯀ ꯆꯠꯅꯤꯡꯗꯣꯏꯅꯣꯗ ꯑꯩ ꯈꯪꯉꯦ
ꯗꯦꯍꯦ
ꯑꯁ ꯅꯣꯏꯅꯥ ꯒ꯭ꯔꯨꯞꯇ ꯊꯥꯔꯛꯄꯗꯣ ꯂꯣꯏ ꯎꯏ ꯀꯩꯗꯧꯔꯒꯦ ꯑꯩꯁꯨ
ꯏꯁ ꯑꯩ ꯑꯩ ꯀꯩꯅꯣ ꯊꯥꯕꯩ ꯇꯥꯏꯄꯇꯥ ꯑꯩꯗꯤ ꯀꯩꯅꯣ
ꯅꯪ ꯌꯥꯎꯗ꯭ꯔꯣ ꯑꯣ ꯅꯪ ꯊꯥꯗ꯭ꯔꯁꯨ ꯅꯠꯇꯦꯕ ꯊꯥꯗ꯭ꯔꯁꯨ ꯃꯌꯥꯝ ꯌꯥꯝꯃꯝꯅꯤ ꯈꯪꯉꯤ ꯀꯩꯇꯧꯔꯒꯦ ꯅꯪꯁꯨ ꯑꯩꯅ
ꯅꯪ ꯑꯩ ꯑꯩ ꯌꯥꯃꯦꯕ
ꯑꯩꯉꯣꯟꯗꯩꯗꯤ ꯅꯪꯅ ꯍꯦꯜꯂꯝꯅꯤꯗ
ꯄꯪꯆꯥꯏꯗ ꯆꯥꯏꯔꯦ ꯑꯩ ꯌꯨꯝꯗ ꯑꯗꯨꯏ ꯑꯩ ꯑꯗꯨꯝ ꯂꯝꯕꯤꯗꯁꯨ ꯑꯗꯨꯝ ꯍꯩꯟꯗꯣꯛꯄ ꯍꯧꯔꯦ ꯅꯪꯒꯤꯗꯤ
ꯀꯩꯅꯣ ꯍꯥꯏꯁꯦ
ꯅꯪꯒꯤꯗꯤ ꯌꯥꯝꯗ꯭ꯔꯕ
ꯌꯥꯝꯗꯦꯗ ꯑꯩꯁꯨ ꯀꯩꯁꯨ ꯀꯥꯏꯗꯩ ꯅꯨꯄꯤꯇꯅꯅꯦ ꯌꯥꯝꯗꯣꯏꯁꯦ ꯅꯨꯄꯤ ꯉꯥꯛꯇꯅꯦ ꯌꯥꯝꯗꯣꯏꯁꯦ
ꯑꯦ
ꯅꯠꯇꯦ ꯅꯨꯄꯥꯗꯤ ꯋꯥꯔꯤ ꯁꯥꯟꯅꯁꯤꯁꯨ ꯑꯝꯇ ꯌꯥꯗꯅ ꯀꯩꯅꯣ
ꯏꯁ ꯌꯥꯕꯗꯨꯗꯤ
ꯌꯥꯗꯦ ꯀꯩꯅꯣ ꯃꯦꯁꯦꯁ ꯁꯨ ꯍꯜꯂꯛꯇꯦ ꯋꯥꯔꯤ ꯁꯥꯟꯖꯩ ꯅꯠꯇꯦꯕ ꯋꯥꯔꯤ ꯁꯥꯟꯖꯦ ꯍꯥꯏꯔꯅꯤ
ꯈꯪꯕ꯭ꯔ ꯃꯣꯏꯕꯣ ꯑꯩꯈꯣꯏꯕꯨ ꯅꯨꯄꯤꯅꯦꯅ ꯈꯪꯕ꯭ꯔꯕ ꯗꯤ ꯄꯤ ꯍꯥꯞꯁꯨ ꯅꯠꯇꯦ ꯑꯩꯈꯣꯏꯗꯤ
ꯑꯗꯨ ꯌꯥꯔꯛꯄꯁꯨ ꯌꯥꯎ ꯌꯥꯔꯛꯇꯕꯁꯨ ꯌꯥꯎꯏ ꯑꯗꯨ ꯑꯗꯨ ꯌꯥꯗꯕ ꯌꯥꯎꯒꯜꯂꯦ ꯍꯥꯏꯕ ꯑꯗꯨ ꯌꯥꯔꯗꯤ ꯁꯥꯟꯅꯕꯥ ꯌꯥꯎꯋꯦ ꯌꯥꯗꯕꯈꯩꯅ ꯌꯥꯗ꯭ꯔꯦ ꯗꯤ ꯄꯤ ꯍꯥꯞꯄꯁꯨ ꯌꯥꯎꯏꯗꯨꯗꯤ ꯃꯣꯏ
ꯑꯍꯣꯏ ꯑꯍꯣꯏ ꯑꯗꯨꯣꯏ ꯃꯣꯏꯗꯤ ꯌꯥꯝ ꯑꯗꯨꯒꯤꯅꯦ ꯃꯣꯏꯗꯤ ꯌꯥꯝ ꯍꯥꯏꯗꯤ ꯀꯣꯜ ꯇꯧꯅꯤꯉꯥꯏ ꯃꯤ ꯌꯥꯝ ꯂꯩꯕꯀꯣ ꯍ
ꯎꯝ ꯑꯩꯈꯣꯏꯗꯤ ꯐꯪꯗꯦꯗ ꯃꯌꯥꯝ ꯃꯌꯥꯝ ꯀꯥꯏꯗꯩꯅꯣ
ꯑꯩꯈꯣꯏꯁꯨ ꯐꯪꯗꯤꯌꯦ
ꯑꯗꯣ ꯈꯪꯉꯦꯗ ꯑꯩꯁꯨ ꯅꯪ
ꯁꯛ ꯊꯤꯕꯩꯔ ꯈꯪꯗꯦ ꯐꯪꯗꯕ
ꯍꯨꯝ ꯅꯪ ꯀꯅꯥ ꯊꯤ ꯍꯥꯏꯔꯤꯕꯅꯣ